ꯍꯦ
ꯍꯂꯣ
ꯇꯥꯕ꯭ꯔꯣ
ꯇꯥꯏ
ꯍ
ꯀꯩꯗꯧꯔꯤꯅꯣ
ꯑ
ꯍꯂꯣ
ꯒ
ꯍꯂꯣ ꯇꯥ
ꯇ ꯇꯥꯏꯅꯦ
ꯆꯥꯛ ꯆꯔꯥꯕꯣ
ꯆꯗꯔꯤꯌꯦ ꯋꯥꯀꯤꯡ ꯋꯥꯀꯤꯡ ꯆꯥꯂꯤꯌꯦ ꯒꯥꯔꯤ ꯒꯥꯔꯤ ꯃꯈꯣꯟ ꯇꯥꯕ꯭ꯔꯥ
ꯇꯥꯏꯌꯦ ꯇꯥꯏꯌꯦ
ꯒꯥꯔꯤ ꯃꯈꯣꯟ ꯇꯥꯕ꯭ꯔꯥ
ꯇꯥꯏ ꯀꯅꯥ ꯀꯅꯥ ꯇꯥꯃꯤꯟꯅꯕꯔ ꯅꯪ
ꯑꯁ ꯏꯊꯟꯗꯅꯦꯗꯥ ꯉꯁꯤꯗꯤ ꯅꯪꯗꯤ ꯀꯩꯗꯧꯔꯤꯅꯣ
ꯑꯩꯗꯤ ꯊꯕꯛ ꯃꯐꯝꯗ ꯂꯩꯔꯤꯌꯦ
ꯑꯁ ꯊꯦꯡꯉ‌ꯦꯍꯦ
ꯍꯣꯏ ꯊꯦꯡꯉꯦ
ꯑꯥꯗ ꯑꯥꯗ ꯃꯥꯝꯕꯔꯣ
ꯈꯔ ꯈꯔ ꯃꯥꯝꯃꯦ
ꯄꯨꯡ ꯀꯌꯥꯗ ꯍꯟ ꯄꯨꯡ ꯀꯌꯥꯗꯥ ꯍꯟꯗꯩꯅꯣ ꯃꯅꯤꯄꯨꯔꯗ ꯀꯔꯤ
ꯃꯔꯤ ꯊꯕꯛ ꯂꯣꯏ
ꯁꯕꯦꯟ ꯇꯥꯔꯦ ꯀꯔꯤ ꯄꯨꯡ ꯃꯔꯤ
ꯅꯥꯏꯟ
ꯅꯪꯁꯨ ꯀꯔꯤ ꯅꯣꯅꯦ
ꯈ ꯃꯅꯤꯄꯨꯔꯤ ꯄꯪ ꯍꯥꯏ ꯍꯥꯏꯕ ꯍꯩꯔꯦ ꯑꯩ ꯀꯔꯝ ꯁ꯭ꯋꯥꯏꯗ ꯋꯥꯛꯀꯤꯡ ꯆꯠꯄ꯭ꯔꯥ ꯅꯪ
ꯀꯅ ꯄꯥꯗꯦ ꯆ ꯄꯨꯅꯦ
ꯑꯣ ꯃꯊꯟꯗ ꯆꯠꯄꯗꯣ ꯅꯨꯡꯉꯥꯏꯕ꯭ꯔꯥ
ꯏꯊꯟꯇꯥ ꯅꯨꯡꯉꯥꯏꯇꯦ ꯅꯥꯪꯁꯨ ꯆꯠꯁꯦ ꯂꯥꯛꯑꯣ ꯗꯅꯥ
ꯑꯩ ꯌꯥꯝꯅ ꯅꯥ
ꯍꯥ
ꯌꯥꯝ ꯌꯥꯝ ꯂꯞꯄꯦꯕꯥ ꯑꯩ ꯂꯥꯛꯄ ꯉꯝꯃꯔꯣꯏ
ꯏꯝꯐꯥꯜꯗ ꯀꯔꯤ ꯀꯔꯤ ꯊꯕꯛ ꯁꯨꯕꯔꯥ ꯍꯜꯂꯣ
ꯑꯥ ꯑꯗꯨ꯭ꯔꯣ
ꯇꯕꯔ ꯀꯔꯤ ꯀꯔꯤ ꯊꯕꯛ ꯁꯨꯔꯤꯕ꯭ꯔꯣ ꯏꯝꯐꯥꯜꯗ
ꯑꯁ ꯐ ꯑꯗꯨꯝ ꯂꯏꯅꯦ
ꯁꯤ ꯂꯩꯔꯤꯁꯦ ꯌꯥꯝ ꯅꯨꯡꯉꯥꯏꯖ
ꯀꯔꯤ ꯇꯔꯤ ꯏꯟꯁꯥꯡ ꯁꯥꯒꯅꯤ ꯂꯁꯤ
ꯗꯥꯔ ꯈꯛꯇꯅꯤ ꯑꯩꯈꯣꯏ ꯆꯥꯕꯁꯦ ꯌꯦꯟ ꯐꯥꯡꯃꯦ ꯂꯩ ꯅꯪꯂꯤ ꯀꯔꯤꯟ ꯆꯥꯡ ꯀꯥꯒꯅꯤ
ꯑꯩꯗꯤ ꯑ ꯍ ꯎꯁꯣꯏ ꯎꯁꯣꯏ ꯎꯁꯣꯏ ꯈꯪꯉꯦ ꯏ ꯄꯣ
ꯍꯣꯏ ꯀꯥꯡ ꯁꯍꯌꯥꯝ
ꯎꯁꯣꯏ ꯊꯨꯟꯗ ꯈꯪꯕ꯭ꯔꯥ
ꯈꯪꯉꯦ ꯈꯪꯉꯦ ꯍꯥꯎꯒꯅꯤꯍꯦ ꯑꯩꯗꯤ ꯍꯥꯎꯒꯅꯤ ꯍꯥꯎꯒꯅꯤ ꯑꯗꯨꯒꯨꯝꯕ ꯑꯩꯗꯤ ꯆꯥꯕ ꯐꯪꯗꯦ
ꯁꯥꯎꯅꯦ ꯅꯟꯁꯨꯅꯦ
ꯆꯦꯟꯅꯥꯏꯗ ꯐꯪꯗꯦ ꯑꯗꯨꯒꯨꯝꯕ
ꯐꯪꯗꯗꯔꯤꯀꯥꯟꯗ ꯐꯪꯒꯗ
ꯑꯗꯣ ꯌꯥꯝ ꯌꯥꯝ ꯇꯥꯡꯉꯦꯕ ꯄꯤꯁ ꯄꯤꯁ ꯃꯉꯥꯗ ꯆꯥꯝꯃ ꯆꯥꯝꯃꯅꯦ
ꯊꯉ
ꯅꯣꯡ ꯅꯣꯡ ꯆꯨꯕ꯭ꯔꯥ ꯅꯪ ꯃꯐꯝꯗ ꯅꯈꯣꯟ ꯅꯪꯒꯤ ꯈꯨꯟ ꯐꯖꯅ ꯇꯥꯜꯂꯤꯦꯅꯦ ꯀꯔꯤꯒꯤꯅꯣ
ꯁꯤ ꯑꯦꯐꯗ ꯌꯥꯝ ꯅꯨꯡꯉꯥꯏꯕ꯭ꯔꯥ ꯀꯌꯥ ꯐꯪꯗ꯭ꯔꯦ ꯅꯣꯏꯗꯤ ꯁꯦꯜ
ꯍꯣꯏ ꯎꯃ ꯁꯔ ꯍ ꯀꯗ
ꯋꯥꯁꯨ ꯐꯖꯅ ꯉꯥꯡꯕ ꯍꯩꯇꯦ ꯑꯩꯗꯤ ꯃꯅꯤꯄꯨꯔꯤꯁꯦ ꯈꯪꯗ꯭ꯔꯦ ꯑꯩꯁꯦ ꯅꯪꯒꯤ ꯈꯨꯟꯖꯣ ꯐꯖꯅ ꯇꯥꯔꯤꯦꯅꯦ ꯅꯦꯠꯋꯥꯛꯁꯦ ꯌꯥꯝ ꯁꯞꯇꯦ
ꯅꯪꯕꯨꯁꯨ ꯌꯥꯝꯅ ꯃꯤꯁ ꯇ ꯍꯣꯏꯗ
ꯑꯩꯁꯨ ꯅꯈꯣꯏꯕꯨ ꯌꯥꯝ ꯃꯤꯁ ꯇꯧꯋ
ꯑꯕꯛ ꯐꯒꯂꯥꯅꯦ
ꯅꯦꯛꯁ ꯏꯌꯔ ꯖꯨꯂꯥꯏ ꯅꯦꯛꯁ ꯅꯦꯛꯁ ꯏꯌꯥꯔ ꯖꯨꯂꯥꯏꯗ ꯊꯣꯛꯂꯛꯑꯒꯅꯤ ꯖꯨꯂꯥꯏꯗ ꯊꯣꯛꯂꯔꯒ ꯑꯃꯨꯛ ꯖꯨꯂꯥꯏꯗ ꯍꯟꯗꯣꯏꯅꯤ
ꯀꯔꯤ ꯃꯔꯝꯒꯤꯅꯣ
ꯃꯔꯥꯗꯤꯗꯤ ꯂꯩꯗꯅ ꯑꯗꯨꯝ ꯁꯨꯝ ꯃꯈꯣꯏꯗ ꯎꯅꯤꯡꯕꯒꯤ ꯅꯛꯅꯤꯡꯕ
ꯁꯥꯏꯠꯇꯗꯤ ꯑꯗꯨꯝ ꯐꯅꯕ꯭ꯔꯥ
ꯍꯣꯏ ꯑꯗꯨꯝ ꯍꯧꯅꯜꯂꯒ ꯂꯩꯏ
ꯁꯥꯏ ꯀꯕꯨ ꯌꯦꯡꯅꯤꯡꯕ ꯑꯗꯨꯒꯤꯅꯥꯀꯅꯤ ꯅꯦꯛꯁ ꯏꯌꯥꯔꯁꯨ ꯂꯩ
ꯑꯗꯨꯒ ꯑꯦꯟꯁꯥꯡ ꯑꯗꯨꯒꯨꯝꯕꯁꯨ ꯄꯨꯅꯤꯡꯉꯥꯏ ꯂꯥꯛꯀꯅꯤ ꯐ꯭ꯔꯣ ꯚꯖꯤꯇꯦꯕꯜ ꯑꯗꯨ ꯑꯗꯨꯗꯨ ꯐ꯭ꯔꯦꯁ ꯐ꯭ꯔꯥꯏꯁ ꯁꯤꯗꯗꯤ ꯐꯪꯗꯦ ꯍꯥꯔꯠ
ꯎ ꯍꯥꯏꯅꯦ
ꯁꯣꯏꯗꯅ ꯂꯥꯛꯀꯅꯤ ꯅꯦꯛꯁ ꯑꯩ ꯖꯨꯂꯥꯏꯗ ꯅꯣꯏ ꯅꯣꯏ ꯔꯝꯃꯣ ꯀꯣ
ꯂꯩꯔꯅꯤ ꯂꯩꯔꯅꯤ ꯍꯧꯖꯤꯛꯁꯨ ꯒꯥꯔꯤ ꯃꯈꯣꯟ ꯇꯥꯕ꯭ꯔꯥ
ꯑꯗꯗ ꯇꯥꯔ ꯍꯥꯏꯅꯤ ꯈꯨꯟꯖ
ꯒꯥꯔꯤ ꯃꯈꯣꯟ ꯇꯥꯕ꯭ꯔꯥ ꯍꯧꯖꯤꯛꯁꯨ
ꯈꯔ ꯈꯔ ꯇꯥꯏ ꯐꯖꯅ ꯇꯥꯗꯦꯕ ꯅꯦꯠꯋꯥꯛ ꯌꯥꯝ ꯆꯞꯇꯦ ꯅꯪꯒꯤꯅ ꯐꯥꯎꯒ
ꯎ
ꯃꯤꯇ ꯑ ꯁꯔꯤ ꯁꯩ ꯁꯐꯤ ꯑꯣꯏꯔ ꯍꯥꯏ
ꯁꯛꯒꯣꯅꯦ ꯅꯪ ꯑꯩꯗꯤ ꯍꯩꯗꯦ ꯏꯁꯩ ꯁꯛꯀ
ꯑ ꯍ ꯁꯅꯦ ꯈꯖ ꯄ
ꯑꯏ ꯁꯥꯀꯔꯗꯤ ꯂꯣꯏ ꯃ ꯅꯧ ꯀꯅꯤ
ꯀꯔꯤ ꯀꯗꯣ ꯅ ꯁ ꯁꯥꯗ ꯅ ꯀꯒ ꯂꯩꯑꯦ
ꯇꯪ ꯑꯖ ꯀꯦ ꯀꯔ ꯌꯥꯝ ꯅꯣꯛꯅꯤꯡꯕꯒꯤꯅꯦ ꯑꯗꯨ ꯃꯅꯤꯞ
ꯅ ꯅꯒꯂꯦ
ꯅꯪꯕꯨ ꯀꯔꯤ ꯍꯥꯏꯒꯗꯧꯕ꯭ꯔꯥ ꯈꯪꯗ꯭ꯔꯦꯅꯦ ꯃꯩꯇꯩꯂꯣꯟꯁꯦ ꯐꯖꯅ ꯈꯪꯗ꯭ꯔꯦ ꯑꯩꯁꯦ
ꯆꯥꯟꯗꯅꯤꯗꯗꯣ ꯆꯥꯟꯗꯅꯤ
ꯁꯤꯃꯣꯟꯄꯧ ꯀꯗꯥꯏ ꯆꯠꯈ꯭ꯔꯦ ꯀꯗꯥꯏ ꯆꯠꯈ꯭ꯔꯦ
ꯍ
ꯃꯥꯕꯨꯁꯨ ꯆꯠꯁꯦ ꯀꯥꯎꯕ ꯉꯝꯗ꯭ꯔꯕ ꯅꯪ
ꯄ ꯆꯠꯄ ꯀꯟꯕ ꯃ ꯌꯥꯔꯤ ꯈ ꯂꯩ ꯂ
ꯐꯨꯖꯥ ꯂꯣ ꯏꯝꯐꯥꯜꯗꯤ ꯍꯧꯖꯤꯛꯇꯤ ꯀꯔꯤꯁꯨ ꯄ꯭ꯔꯣꯕ꯭ꯂꯦꯝ ꯂꯩꯇꯦꯀꯣ ꯑꯗꯨꯝ ꯅꯉꯑꯀꯣ
ꯁꯥꯏꯀꯦꯜ ꯀꯁꯤ
ꯅꯪ
ꯑ ꯁꯄꯔꯤꯅꯦ ꯀ ꯍꯧ
ꯈꯨꯟꯖꯣꯜꯁꯦ ꯇ꯭ꯔꯦꯛ ꯇ꯭ꯔꯦꯛ ꯆꯠꯇ꯭ꯔꯦꯅꯦ ꯀꯔꯤꯅꯣ ꯐꯖꯅ ꯇꯥꯕ ꯉꯝꯗ꯭ꯔꯦ
ꯑꯕꯗ ꯍ ꯊꯔꯤꯕꯣ
ꯂꯣꯏꯗ꯭ꯔꯦ ꯊꯕꯛ ꯌꯥꯝ ꯋꯥꯠꯂꯤ ꯄꯨꯡ ꯑꯅꯤ ꯄꯨꯡ ꯑꯃ ꯋꯥꯠꯂꯤ ꯊꯕꯛ ꯂꯣꯏꯅ
ꯀꯩꯀꯥꯏ ꯀꯀꯥꯏ ꯊꯕꯥꯅ ꯅ
ꯑ ꯊ ꯛꯅꯔꯤꯅꯤ ꯄꯦꯠ ꯖꯅꯔꯤ ꯀ
ꯐ꯭ꯔꯤꯗ ꯂꯩꯕ ꯃꯥꯜꯂꯦꯗ ꯅꯪꯗꯤ
ꯊꯕꯛ ꯃꯐꯝꯗ ꯀꯁꯇꯃꯔꯁꯨ ꯂꯥꯛꯇꯦ ꯑꯗꯨꯝ ꯐ꯭ꯔꯤꯗ ꯂꯩꯌꯦꯅ
ꯍꯅꯦ ꯍꯥꯏ
ꯐ꯭ꯔꯤꯗ ꯑꯗꯨꯝ ꯐꯝꯔꯒ ꯂꯩꯌꯦ
ꯅꯁꯥꯁꯨ ꯌꯥꯝ ꯐꯩ ꯊꯤꯔꯅꯦ
ꯅꯨꯄꯤꯗꯤ ꯑꯃꯗꯤ ꯂꯩꯔꯦ
ꯀꯔꯤꯗꯤꯗ ꯗꯣꯛꯒꯂꯦ
ꯑꯃꯈꯛꯇꯒꯤ ꯌꯥꯏꯅ ꯅꯨꯄꯤ ꯄꯪꯀꯣꯏ ꯀꯣꯏꯕ ꯌꯥꯗꯕ ꯍꯧꯖꯤꯛ ꯀꯥꯟ ꯄꯨꯁꯦ
ꯑꯔꯦ ꯍꯤꯝ ꯑꯗꯨꯗꯤ ꯑꯩ ꯍꯣꯔꯦꯟ ꯑꯃꯨꯛ ꯇꯧꯔꯛꯀꯦꯀꯣ ꯑꯩ ꯍꯧꯖꯤꯛ ꯊꯕꯛ ꯆꯠꯀꯗꯕ ꯂꯩꯌꯦꯕ
ꯍꯣꯏ ꯍꯣꯏ ꯑꯗꯨꯗꯤ ꯌꯥꯔꯦ